ꯍꯜꯂꯣ
ꯐ꯭ꯔꯤ ꯑꯗꯨꯝ ꯑꯣꯏꯔꯝꯒꯅꯤꯅ
ꯎꯝ ꯑꯣꯏꯌꯦ
ꯎꯝ ꯋꯥꯔꯤ ꯁꯥꯔꯒ ꯂꯩꯕ ꯌꯥꯈ꯭ꯔꯅꯤꯅ ꯑꯗꯨꯗꯤ
ꯎꯝ ꯌꯥꯅꯤ
ꯍꯣꯏ ꯍꯥꯏꯒꯨꯝꯅ ꯀꯣꯆꯤꯡꯗꯨꯗꯤ ꯑꯗꯨꯝ ꯑꯥ ꯀꯔꯝꯕ ꯊꯥꯗꯒꯤ ꯍꯧꯔꯤꯅꯣ
ꯑꯈꯣꯏꯖꯤꯠ ꯎꯝ ꯃꯣꯔꯁꯂꯤ ꯖꯅꯨꯋꯥꯔꯤ ꯑꯗꯨꯗꯒꯤ ꯑꯗꯨꯝ ꯍꯧꯔꯦ
ꯑꯠꯆꯥꯆꯥ ꯑꯗꯨꯗꯤ ꯁꯦꯂꯦꯕꯁ ꯐꯅꯌꯥꯝ ꯀꯣꯚꯔ ꯇꯧꯁꯜꯂꯝꯒꯅꯤ
ꯎꯝ ꯇꯧꯔꯦ ꯍꯧꯖꯤꯛ ꯁꯦꯀꯦꯟ ꯔꯥꯎꯟ ꯆꯠꯄꯒꯤ ꯐꯤꯕꯝ ꯍꯧꯔꯛꯑꯦ
ꯑꯣ ꯔꯤꯚꯤꯖꯟꯒꯤ
ꯑꯧ ꯑꯗꯨꯒ ꯃꯥꯅ ꯑꯣꯐ ꯑꯣꯛꯇꯣꯕꯔꯗ ꯑꯃꯨꯛ ꯇꯦꯁ ꯃꯣꯛ ꯇꯦꯁ ꯊꯥꯔꯅꯦꯕ
ꯑꯠꯆꯥ ꯑꯠꯆꯥ ꯁꯝꯃꯔ ꯕ꯭ꯔꯦꯛꯇꯤ ꯄꯤꯗ꯭ꯔꯦ
ꯑꯩꯈꯣꯏ ꯁꯝꯃꯔ ꯕ꯭ꯔꯦꯛ ꯂꯩꯇꯦ ꯆꯥꯛꯀꯧꯕꯒ ꯗꯦꯋꯥꯂꯤꯅꯦ ꯑꯗꯨꯒ ꯌꯥꯝ ꯁꯝꯅ ꯁꯨꯇꯤ ꯊꯥꯏ ꯑꯗꯨꯒ ꯈ꯭ꯔꯤꯁꯃꯥꯁ ꯑꯣꯡꯂꯤ ꯇ꯭ꯋꯦꯟꯇꯤ ꯐꯥꯏꯚ ꯗꯦꯠ ꯇ꯭ꯋꯦꯟꯇꯤꯐꯥꯏꯇꯨꯗ ꯑꯗꯨ ꯅꯨꯃꯤ ꯅꯥꯛꯇ ꯁꯨꯇꯤ ꯊꯥꯏ
ꯑꯗꯨꯗꯤ ꯁꯂꯔꯤꯗꯤ ꯀꯃꯥꯏꯅ ꯁꯥꯔꯝꯒꯦ ꯅꯪꯒꯤ
ꯑꯩꯈꯣꯏꯕꯨꯗꯤ ꯎꯝ ꯇꯦꯟꯒ ꯍꯟꯗ ꯐꯥꯔꯁ ꯁꯦꯂꯔꯤ ꯍꯥꯞꯀꯠꯂꯛꯑꯦꯕ ꯃꯥꯅꯁ ꯃꯥꯔꯁꯇꯨꯗ
ꯑꯆꯥ ꯆꯥ ꯆꯥ
ꯑꯩꯗꯤ ꯗꯤꯁꯔ ꯉꯛꯗ ꯆꯪꯉꯛꯄꯅꯤꯗ ꯑꯩꯈꯣꯏ ꯑꯩꯈꯣꯏ ꯃꯤꯁ ꯑꯅꯤ ꯃꯤꯁ ꯑꯃꯒ ꯏꯕꯥꯅꯤꯗꯤ ꯍꯟꯗꯛꯉꯛꯇ ꯆꯪꯉꯛꯄꯅꯦꯕ ꯗꯤꯁ ꯏꯌꯔ ꯉꯛꯇ ꯑꯗꯨꯅ ꯑꯩꯈꯣꯏꯗꯤ ꯑꯩꯈꯣꯏꯒꯤ ꯗꯥꯎꯗꯄꯥ ꯆꯪꯉꯥꯗꯤ ꯃꯥꯔꯁꯇ ꯇꯣꯂꯣꯞ ꯐꯥꯎ ꯆꯪꯉꯛꯇ ꯉꯥꯏꯔꯔ ꯇꯣꯂꯣꯞ ꯍꯥꯞꯄꯅ ꯍꯥꯥꯜꯂꯦ
ꯌꯥꯝ ꯐꯩꯗ
ꯐꯥꯏ ꯍꯥꯏꯕꯗꯤ ꯑꯩꯅ ꯃꯐꯝ ꯇꯣꯉꯥꯟ ꯇꯣꯉꯥꯟꯕꯗ ꯂꯩꯕꯗ ꯃꯐꯝꯗ ꯑꯗꯨꯝ ꯀꯟꯄꯦꯔ ꯇꯧꯕ ꯀꯥꯟꯗꯀꯣ ꯑꯁꯤꯅꯗꯤ ꯌꯥꯝ ꯅꯨꯡꯉꯥꯏꯌꯦ ꯐ꯭ꯔꯤꯁꯨ ꯑꯣꯏꯕ ꯑꯗꯨꯝ ꯌꯨꯝꯗ ꯂꯩꯕꯒꯨꯝꯅ ꯄꯛꯂꯩ ꯂꯩꯕꯅꯦꯕ ꯆꯥꯅꯤꯡ ꯊꯛꯅꯤꯡꯉꯁꯨ ꯑꯗꯨꯝ ꯍꯥꯏꯕꯗꯤ ꯏꯃꯨꯡꯒꯨꯝꯃꯥꯏꯅ ꯂꯩꯕꯅꯤꯅ ꯅꯨꯡꯉꯥꯏꯌꯦꯕ
ꯕꯣꯏꯁꯀꯤꯁꯨ ꯂꯩꯔꯝꯒꯅꯤꯅ
ꯑꯥ ꯕꯣꯏꯁꯀꯤꯁꯨ ꯑꯣꯖꯥꯅꯤ ꯂꯩꯌꯦ ꯕꯣꯏꯁꯀꯤ ꯇꯣꯉꯥꯟ ꯃꯣꯏꯒꯤ ꯋꯥꯔꯗꯦꯟ ꯂꯩꯌꯦ ꯍꯥꯏꯕꯩ ꯋꯥꯅꯤ ꯑꯩꯈꯣꯏꯅ ꯂꯣꯏꯅ ꯇꯧꯋꯦ
ꯑꯣ
ꯅꯣꯏꯗ ꯊꯕꯛꯀꯤ ꯚꯦꯀꯦꯟꯁꯤꯒꯨꯝꯕꯗꯤ ꯂꯩꯕ꯭ꯔꯣ
ꯀꯥꯏꯗꯥ
ꯅꯣꯏꯗ
ꯈꯪꯉꯦꯅꯦ ꯍꯟꯗꯛ ꯆꯍꯤꯒꯤꯗꯤ ꯃꯊꯪ ꯆꯍꯤ ꯂꯩꯒꯗꯧꯕ꯭ꯔꯥ ꯈꯪꯗꯦ
ꯑꯣ ꯑꯣ ꯑꯩꯁꯨ ꯍꯧꯖꯤꯛ ꯑꯃꯨꯛ ꯌꯨꯝꯗ ꯊꯣꯛꯂꯛꯔꯒ ꯊꯕꯛ ꯑꯇꯣꯞꯄ ꯊꯤꯒꯦꯅ ꯂꯩꯌꯦꯕ
ꯑꯣ
ꯋꯥꯔꯀꯞꯇꯤ ꯌꯦꯡꯕ꯭ꯔꯥ
ꯑꯁ ꯋꯥꯔꯜ ꯀꯞ ꯀꯔꯝꯕ ꯑꯦꯞꯁꯇ ꯌꯦꯡꯗꯣꯏꯅꯣ ꯈꯪꯗꯦ
ꯑꯁ ꯐ꯭ꯔꯤꯗ ꯅꯦꯠꯄꯦꯛ ꯂꯩꯔꯗꯤ ꯐ꯭ꯔꯤꯗ ꯌꯦꯡꯕ ꯌꯥꯕ ꯂꯤꯡ ꯃꯌꯥꯝ ꯂꯩꯌꯦꯅ
ꯀꯥꯏꯗ ꯌꯦꯡꯗꯣꯕ
ꯏꯄꯤꯛ ꯏꯁꯄꯣꯠꯇ ꯌꯦꯡꯕ ꯌꯥꯔꯦ ꯍꯦꯜꯂꯣ ꯏꯁꯄꯣꯠꯇ ꯌꯦꯡꯕ ꯌꯥꯔꯦ
ꯑꯩ ꯍꯣꯔꯦꯟ ꯀꯩꯅꯣ ꯂꯤꯡ ꯊꯥꯕꯤꯒꯦ꯫
ꯎꯝ ꯊꯥꯕꯤꯑꫭ ꯍꯣꯔꯦꯟ ꯅꯨꯡꯗꯥꯡꯗꯤ ꯀꯅꯥ ꯀꯅꯥ ꯁꯥꯟꯅꯗꯣꯏꯅꯣ꯫
ꯍꯣꯔꯦꯟꯁꯦ ꯑꯁ ꯑꯩ ꯐꯤꯛꯆꯔꯗꯨꯣ ꯌꯦꯡꯗ꯭ꯔꯗꯤ ꯈꯪꯔꯣꯏ ꯉꯁꯥꯏ ꯑꯥ ꯁꯤ ꯀꯩꯅꯣꯗꯗꯤ ꯉꯔꯥꯡ ꯑꯍꯤꯡꯁꯦ ꯑꯗꯗꯤ ꯖꯔꯃꯅꯤꯁꯨ ꯁꯥꯟꯅꯑꯦꯕ ꯖꯔꯃꯅꯤꯒ ꯑꯁꯇ꯭ꯔꯤꯌꯥꯒ ꯀꯅꯅꯁꯨ ꯁꯥꯅꯒꯅꯤ꯫
ꯑꯣ꯫
ꯁꯤ ꯑꯌꯨꯛꯇ ꯁꯚꯦꯟ ꯊꯥꯔꯇꯤ ꯇꯥꯕꯗꯁꯨ ꯌꯨ ꯑꯦꯁ ꯑꯦꯒ ꯄꯔꯒ꯭ꯋꯦꯁꯨ ꯁꯥꯟꯅꯑꯦ ꯅ ꯌꯨ ꯑꯦꯁ ꯑꯦꯒ ꯊꯥꯔꯀꯤ ꯑꯗꯨꯒ ꯄꯔꯒ꯭ꯋꯦꯒ ꯑꯁꯇ꯭ꯔꯦꯂꯤꯌꯥ ꯃꯦꯠꯁ ꯑꯅꯤ ꯑꯗꯨꯝ ꯂꯩꯌꯦ꯫ ꯅꯪꯗꯤ ꯀꯔꯤ ꯇꯤꯝꯗ ꯂꯩꯕ꯭ꯔꯣ ꯋꯔꯀꯞꯀꯤ꯫
ꯑꯈꯣꯏꯗꯤ ꯄꯣꯔꯇꯨꯒꯜꯗ ꯂꯩꯔꯦ꯫
ꯄꯣꯇ꯭ꯨꯔꯒꯜ
ꯑꯩꯗꯤ ꯀꯔꯤꯒꯤꯔꫭ ꯈꯡꯗꯦ ꯍꯥꯏꯗꯤ꯫ ꯎ ꯃꯤꯅ ꯑꯥꯔꯖꯦꯟꯇꯤꯅꯥ ꯍꯣꯏ ꯑꯥꯔꯖꯦꯟꯇꯤꯅꯥꯁꯨ ꯄꯥꯝꯃꯦꯀꯣ꯫ ꯄꯥꯟꯗꯕ ꯅꯠꯇꯦ ꯄꯥꯝꯃꯦ ꯑꯔꯖꯦꯟꯇꯤꯅꯥꯁꯨ ꯕꯠ
ꯑꯩꯒꯤ ꯐꯣꯟꯗ
ꯀꯅꯥꯅ ꯊꯤꯡꯒꯅꯤ ꯃꯤ ꯃꯤꯒꯤ ꯑꯄꯥꯝꯕꯅꯤꯅ꯫
ꯃꯥꯅꯤꯅꯦ ꯑꯗꯨꯁꯨ ꯅꯍꯥꯟ ꯑꯦꯐ ꯕꯤꯗ ꯔꯣꯅꯥꯜꯗꯣꯒꯤ ꯐꯦꯟꯁꯤꯡ ꯑꯍꯤꯡꯗ ꯔꯣꯅꯥꯟꯗꯣꯅ ꯌꯥꯏ ꯐꯔꯦ ꯍꯥꯏꯔꯒ ꯐꯣꯂꯥ ꯄꯤꯖꯔꯤꯗꫭ ꯎꯗ꯭ꯔꫭ꯫
ꯐꯩꯌꯦ ꯄꯣꯔꯇꯨꯒꯥꯜꯗ ꯀꯥꯒꯗ꯭ꯔꯥ ꯀꯥꯔꯣꯏꯗ꯭ꯔꯥ꯫
ꯅꯪ ꯀꯔꯝꯕ ꯁꯥꯏꯠꯇ ꯂꯩꯔꯤꯕ꯫
ꯑꯩꯗꯤ ꯖꯔꯃꯅꯤꯒ ꯐ꯭ꯔꯥꯟꯁꯇ ꯂꯩꯑꯦ꯫
ꯁꯨꯝ ꯃꯣꯏꯒꯤ ꯄ꯭ꯂꯦꯗꯣ ꯐꯖꯕꯀꯣ꯫
ꯎꯝ꯫
ꯑꯩꯗꯤ ꯃꯤꯅ ꯃꯦꯁꯤ ꯔꯣꯅꯥꯜꯗꯣ ꯗꫭ ꯇꯧꯔꯒ ꯑꯩ ꯑꯗꯨꯗꯣ ꯀꯌꯥ ꯄꯥꯝꯗꯦꯕ꯫
ꯑꯩꯒꯤ ꯑꯩꯅ ꯄꯥꯝꯕ ꯄ꯭ꯂꯦꯌꯔꯁꯇꯤ ꯀꯩꯅꯣꯗ ꯄꯥꯝꯃꯦꯕ ꯐ꯭ꯔꯥꯟꯁꯀꯤ ꯕꯥꯞꯄꯦꯗꫭ ꯄꯥꯝꯃꯦꯕ꯫
ꯐꯖꯕꯅꯦꯀꫭ ꯗꯨꯁꯨ꯫
ꯎꯝ꯫
ꯃꯥꯅ ꯑꯍꯥꯟꯕ ꯊꯣꯛꯂꯛꯄꯒꯤ ꯃꯇꯝꯗꯨꯗ ꯑꯁꯤ ꯀꯩꯅꯣꯗꯣ ꯑꯁꯤ ꯑꯥꯔꯖꯦꯟꯇꯤꯅꯥꯗ ꯀꯅꯥꯅꯣ ꯃꯃꯥꯡꯗꯣ ꯈꯪꯗꯦ
ꯅꯝꯕꯔ ꯇ꯭ꯋꯦꯟꯇꯤ ꯁꯚꯦꯟ ꯅꯝꯕꯔ ꯇ꯭ꯋꯦꯟꯇꯤ ꯁꯚꯦꯟ
ꯑꯁ ꯑꯩ ꯀꯥꯎꯈ꯭ꯔꯦꯍꯦ
ꯑꯁ ꯃꯥꯥꯟꯅ ꯑꯍꯥꯟꯕ ꯆꯪꯉꯛꯄꯗꯗꯤ ꯌꯥꯝ ꯐꯖꯕꯅꯦꯍꯦ ꯃꯁꯥ ꯏꯄꯥꯄꯔꯒ
ꯎꯝ
ꯍꯧꯖꯤꯛꯛꯇꯀꯤ ꯈꯥꯅꯣꯏ ꯈꯜꯂꯛꯑꯦꯕ ꯃꯥꯁꯦ
ꯎꯝ
ꯑꯔꯖꯦꯟꯇꯤꯅꯥꯒ
ꯑꯩꯒꯤꯗꯤ ꯈꯪꯗꯦꯗ ꯕꯥꯄꯦꯒ ꯅꯦꯃꯥꯔꯒ ꯃꯕꯥꯅꯤꯁꯤꯅ ꯏꯍꯦꯟ ꯍꯦꯜꯂꯦꯗ ꯑꯩꯒꯤꯗꯤ ꯑꯇꯣꯞꯄ ꯄ꯭ꯂꯦꯌꯥꯔꯗꯒꯤꯗꯤ ꯃꯕꯥꯅꯤꯅ ꯑꯗꯨꯝ ꯍꯦꯜꯂꯦ
ꯎꯝ
ꯅꯣꯏꯗ ꯋꯥꯏꯐꯥꯏ ꯀꯩꯀꯥ ꯑꯗꯨꯝ ꯄꯤꯕ꯭ꯔꯥ ꯁ꯭ꯀꯨꯜꯗ
ꯑꯥ ꯄꯤꯌꯦ ꯑꯩꯈꯣꯏꯕꯨꯗꯤ
ꯑꯠꯆꯥ ꯆꯥ ꯋꯥꯏ ꯐꯥꯏ ꯄꯤꯔꯗꯤ ꯅꯨꯡꯉꯥꯏꯒꯅꯤ ꯋꯥꯏ ꯐꯥꯏ ꯄꯤꯗꯕ ꯃꯐꯝꯗꯤ ꯂꯩꯕ ꯋꯥꯕꯅꯤ ꯍꯧꯖꯤꯛ ꯃꯇꯝꯁꯤꯗꯤ
ꯑꯣꯈꯣꯏꯗꯤ ꯋꯥꯏ ꯐꯥꯏ ꯄꯤꯌꯦ
ꯑꯝ
ꯀꯩꯅꯣ ꯆꯥꯔꯣꯏ ꯍꯥꯏꯔꯣ ꯎꯝ ꯀꯩꯒꯤ ꯄꯤꯔꯨꯛꯅꯤ ꯂꯥꯎ ꯀꯔꯟ ꯇꯧꯒꯅꯨ ꯔꯨꯝꯗ ꯂꯩ
ꯑꯣ ꯊꯕꯛꯀꯨꯝꯕ ꯆꯠꯊꯣꯛꯅꯤꯡꯉꯥꯏꯗꯤ ꯂꯩꯔꯝꯃꯣꯏꯀꯣ
ꯎꯝ ꯕꯔꯗꯔ ꯑꯩ ꯍꯣꯔꯦꯟ ꯇꯧꯔꯒꯦꯀꯣ
ꯍꯥꯥ
ꯍꯣꯔꯦꯟ ꯇꯧꯔꯛꯀꯦꯕ
ꯑ ꯀꯩꯅꯣ ꯅꯣꯏ ꯑꯝꯇ ꯂꯣꯏꯁꯤꯟꯈꯤꯁꯤꯗꯅ ꯈꯖꯤꯛꯇꯪ ꯀꯩꯅꯣ ꯋꯥꯠꯂꯦ
ꯃꯤꯅꯤꯠ ꯀꯌꯥ ꯋꯥꯠꯂꯤꯅꯣ
ꯑꯗꯨꯗ ꯍꯥꯏꯒꯅꯨ ꯍꯥꯏꯕꯅꯤꯅꯦ ꯁꯤꯒꯤꯗ
ꯑꯗꯨ ꯀꯣꯏꯁꯥꯟꯗꯣ ꯍꯪꯕ ꯌꯥꯗꯕ ꯀꯣꯏꯁꯥꯟꯅꯤꯅꯦ
ꯎꯝ
ꯀꯨꯏꯔꯔꯣꯏ ꯀꯨꯏꯔꯔꯣꯏ ꯒ꯭ꯔꯨꯞ ꯑꯃꯇꯪ ꯉꯥꯏꯃꯤꯟꯅꯕ ꯌꯥꯒꯅꯤꯅ ꯕꯤꯖꯤ ꯑꯣꯏꯔꯁꯨ ꯑꯣꯏꯅ ꯁꯥꯎꯕꯗꯤ ꯌꯥꯗ꯭ꯔꯦ
ꯊꯕꯛꯀꯨꯝꯕ ꯆꯠꯊꯣꯛꯅꯤꯡꯉꯥꯏ ꯂꯩꯕ꯭ꯔꯣ
ꯑꯩꯈꯣꯏ ꯊꯕꯛ ꯆꯠꯊꯣꯛꯅꯤꯡꯉꯥꯏ ꯂꯩꯇꯤꯌꯦ ꯆꯠꯇꯔꯣ ꯄꯨꯅꯤꯡꯉꯁꯨ ꯎꯄꯥꯏ ꯂꯩꯇꯤꯌꯦ ꯑꯉꯥꯡꯁꯤꯡ ꯂꯩꯕꯅꯤꯅ ꯃꯣꯏ ꯊꯝꯃꯒ ꯆꯠꯄꯁꯨ ꯌꯥꯗꯦ ꯀꯣꯏꯕ ꯆꯠꯅꯤꯡꯉꯁꯨ ꯎꯄꯥꯏ ꯂꯩꯇꯦ
ꯑꯣꯏꯔꯥꯝꯈꯔꯥ꯭ꯅꯤ
ꯑꯗꯨꯅ꯫
ꯑꯉꯥꯡꯒꯤ ꯑꯉꯥꯡꯁꯤꯡꯒꯤ ꯑꯄꯥꯝꯕꯗꯣ ꯇꯧꯗ꯭ꯔꯗꯤ ꯌꯥꯗꯕꯅꯤꯅ
ꯑꯁ ꯌꯥꯗꯕꯅꯤ ꯀꯥꯏꯅ ꯍꯧꯖꯤꯛꯀꯥꯟ ꯑꯉꯥꯡꯁꯤꯡꯗꯤ ꯍꯥꯟꯅ ꯑꯩꯈꯣꯏꯅ ꯑꯉꯥꯡ ꯑꯣꯏꯔꯤꯉꯩ ꯃꯇꯝ ꯍꯧꯖꯤꯛ ꯏꯃꯥ ꯏꯄꯥꯅ ꯐꯨꯋꯣ ꯐꯨꯋꯣ ꯍꯥꯏꯕ ꯏꯟꯗ꯭ꯔꯗꯤ ꯐꯨꯍꯣ ꯍꯥꯏꯔꯦ
ꯎꯝ
ꯍꯧꯖꯤꯛꯇꯤ ꯃꯃꯥ ꯃꯄꯥꯁꯤꯡ ꯅꯥꯔ ꯅꯥꯔꯒ
ꯑꯣꯖꯥꯁꯤꯡꯅ ꯍꯦꯛꯇ ꯆꯨꯝꯕ ꯑꯩꯈꯣꯏ ꯑꯉꯥꯡ ꯑꯣꯏꯔꯤꯀꯥꯟꯗꯗꯤ
ꯎꯝ ꯑꯩꯈꯣꯏꯅ ꯑꯉꯥꯡ ꯑꯣꯏꯔꯤ ꯀꯥꯟꯗꯤ ꯑꯣꯖꯥꯁꯤꯡꯗꯣ ꯐ꯭ꯔꯤꯗꯝ ꯐꯪꯉꯤꯗꯅ
ꯑꯥ
ꯏꯃꯥ ꯏꯄꯥꯁꯨ ꯏꯆꯥꯗꯣ ꯑꯣꯛꯇ꯭ꯔꯗꯤ ꯐꯨꯋꯣ ꯆꯩꯅ ꯐꯨꯋꯣ ꯍꯥꯏꯒꯅꯤ ꯍꯧꯖꯤꯛꯇꯤ ꯋꯥ ꯈꯖꯤꯛꯇꯪ ꯉꯥꯡꯕꯁꯨ ꯌꯥꯗꯦ
ꯎꯝ ꯃꯇꯝ ꯃꯇꯝꯒꯤ ꯑꯍꯣꯡꯕ ꯄꯨꯔꯛꯄꯅꯤꯅ ꯐꯔꯦ ꯐꯔꯦ ꯅꯪ ꯕꯤꯖꯤ ꯑꯣꯏꯔꯗꯤ ꯑꯗꯨꯗꯤ ꯍꯣꯔꯦꯟ ꯑꯃꯨꯛ ꯐꯥꯎꯅꯔꯁꯤꯀꯣ
ꯑꯣ ꯑꯣ ꯑꯣ
ꯑꯣꯀꯦ ꯑꯣꯀꯦ ꯌꯥꯝ ꯅꯨꯡꯉꯥꯏꯔꯦ ꯑꯗꯨꯗꯤ ꯊꯝꯃꯒꯦ
ꯅꯨꯡꯉꯥꯏꯔꯦ ꯅꯨꯡꯉꯥꯏꯔꯦ
ꯎꯝ